ꯍꯜꯂꯣ ꯑꯧ ꯃꯔꯣꯞ ꯅꯨꯡꯉꯥꯏꯔꯤꯕ꯭ꯔꯣ
ꯑꯥ
ꯑ ꯀꯩ ꯀꯩ ꯇꯧꯔꯝꯃꯤꯅꯣ
ꯁꯨꯝ ꯂꯩꯔꯝꯕꯅꯦ ꯅꯪꯗꯤ
ꯑꯩ ꯁꯨꯝ ꯀꯩꯅꯣ ꯇꯧꯔꯝꯕꯅꯦ ꯌꯣꯒ ꯈꯤꯇꯪ ꯇꯧꯔꯝꯕꯅꯦ ꯑꯗꯨꯒ ꯑꯩ ꯀꯩꯅꯣ ꯀꯩꯅꯣ ꯑꯩ ꯃꯔꯨꯞ ꯑꯃꯁꯨ ꯁ꯭ꯋꯥꯏꯗ ꯀꯩꯅꯣ ꯋꯥꯔꯤ ꯁꯥꯟꯅꯔꯝꯕ
ꯑꯥ
ꯅꯪꯗꯤ
ꯑꯩꯁꯨ ꯕꯦꯞ ꯑ ꯇꯨꯝ ꯍꯧꯒꯠꯂꯛꯑ ꯉꯔꯥꯡ ꯕꯣꯜ ꯌꯦꯡꯉꯨꯕꯒꯤ
ꯑꯥ ꯑꯥ ꯍ ꯍꯣꯏ
ꯑꯗꯒꯤ ꯕ꯭ꯔꯦꯛꯐꯥꯁ ꯇꯧꯔ ꯉꯥꯛꯇꯪ ꯄꯝꯃꯝꯕꯅꯤ
ꯑꯣꯍꫭ ꯀꯩ ꯆꯥꯔꯕ ꯕ꯭ꯔꯦꯛꯐꯥꯁꯇꯤ
ꯕ꯭ꯔꯦꯛꯐꯥꯁꯁꯦ ꯑ ꯆꯥꯒ ꯀꯩꯅꯣꯒ ꯕ꯭ꯔꯦꯗꯀ ꯆꯥꯔꯦ
ꯑꯣꯀꯦ
ꯅꯪꯅꯦ ꯀꯩꯀꯩ ꯀꯃꯥꯏ ꯇꯧꯔꯕꯣ ꯉꯁꯤꯒꯤ
ꯉꯁꯤ ꯑꯦ ꯍꯧꯒꯠꯄ ꯈꯤꯇꯪ ꯀꯨꯏꯗ꯭ꯔꯤ ꯑꯗꯨꯒ ꯀꯩꯅꯣ ꯑ ꯍꯧꯖꯤꯛ ꯑ ꯍꯛꯆꯥꯡ ꯁꯥꯖꯦꯜ ꯇꯧꯔꯥꯝ ꯇꯧꯔꯤꯁꯤꯅꯦ ꯌꯣꯒ ꯇꯧꯔꯤꯁꯤꯅꯦ ꯑꯗꯨꯒ ꯁꯤ ꯂꫭꯏꯔꯝ ꯂꯣꯏꯔꯒ ꯑ ꯂꯩ ꯕ꯭ꯔꯦꯛꯐꯥꯁ ꯁꯦꯝ ꯃꯅꯤ ꯑꯗꯨꯒ ꯑꯗꯨꯒ ꯀꯩꯀꯩ ꯇꯧꯒꯗꯕꯅꯣ ꯑꯩ ꯉꯁꯤꯗꯤ ꯀꯩꯀꯩ ꯂꯩꯒꯦꯗꯨ ꯌꯦꯡꯊꯣꯛꯑꯅꯤ ꯇꯧꯕ ꯌꯥꯕ ꯈꯔ ꯇꯧꯔꯅꯤ ꯑꯗꯨꯅꯦ
ꯑꯣ
ꯅꯪꯗꯤ ꯉꯁꯤ ꯀꯩꯀꯩ ꯑꯇꯣꯞꯄ ꯀꯩꯀꯩ ꯇꯧꯒꯗꯣꯏꯅꯣ ꯍꯧꯖꯤꯛ ꯑꯌꯨꯛꯁꯦ
ꯑꯥ
ꯑꯌꯨꯛꯁꯤ ꯀꯩꯀꯩ ꯇꯧꯗꯣꯏꯅꯣꯕ ꯅꯪꯗꯤ
ꯉꯁꯤꯁꯦ ꯀꯔꯤꯝ ꯉꯁꯤꯁꯦ ꯀꯔꯤꯝ ꯂꯩꯇꯦ ꯍꯥꯏꯕꯗꯤ ꯌꯥꯗꯦ ꯁꯤꯁꯦ ꯊꯕꯛꯄꯨꯗꯤ ꯆꯠꯀꯅꯤ ꯊꯕꯛꯁꯦ ꯑꯣꯐ ꯂꯩꯇꯕ ꯉꯁꯤꯗꯤ ꯑꯗꯨ ꯉꯁꯤꯗꯤ ꯈꯔ ꯊꯦꯡ ꯆꯠꯂꯅꯤ ꯉꯔꯥꯡ ꯕꯣꯜ ꯌꯦꯡꯕꯒꯤ
ꯍꯣꯏ ꯎꯝ ꯈꯤꯇꯪ ꯎꯝ ꯑꯩꯁꯦ ꯉꯔꯥꯡ ꯌꯦꯡꯉꯝꯃꯦꯕꯀꯣ ꯉꯔꯥꯡ ꯉꯔꯥꯡꯁꯦ ꯀ꯭ꯋꯥꯇꯔ ꯐꯥꯏꯅꯦꯜ ꯑꯣꯏꯕ ꯃꯥꯜꯂꯦꯀꯣ ꯑꯗꯩ ꯑꯩꯁꯦ ꯌꯦꯡꯉꯝꯃꯦꯕ ꯌꯦꯡꯉꯝꯃꯒ ꯑꯗꯩ ꯑꯩꯁꯦ ꯑꯩꯅ ꯌꯦꯡꯉꯩꯗ ꯃꯩꯁꯨ ꯃꯨꯠꯈ꯭ꯔꯦꯕ ꯑꯩ ꯃꯩꯋꯠ ꯃꯨꯠ ꯈꯤꯕꯗꯒꯤ ꯌꯥꯈꯤꯗ꯭ꯔꯦꯕ ꯑ ꯌꯦꯡꯕꯗꯣ ꯌꯥꯗꯕꯗꯒꯤ ꯑꯩꯁꯦ ꯉꯥꯏꯍꯥꯛꯇꯪ ꯂꯩꯔꯝꯃꯦ ꯃꯩꯕꯨꯗ ꯑꯃꯨꯛ ꯂꯥꯛꯑꯦ ꯑꯗꯒꯤ ꯑꯃꯨꯛ ꯌꯦꯡꯉꯦ ꯍꯥꯏꯐꯦꯠ ꯌꯦꯡꯉꯝꯃꯦ ꯑꯗꯨꯗ ꯑꯩꯗꯣ ꯌꯥꯝꯅ ꯀꯩꯅꯣ ꯍꯥꯏ ꯇꯥꯔꯦꯅꯦ ꯑꯩꯅ ꯌꯦꯡꯕ ꯀꯩꯅꯣꯗꯣ ꯃꯣꯏꯒꯤ ꯑꯩꯅ ꯌꯦꯡꯉꯤꯕ ꯃꯐꯝꯗꯣꯜꯗꯣ ꯑꯇꯣꯞꯄ ꯀꯩꯅꯣ ꯉꯥꯡꯕ ꯍꯥꯏꯇꯥꯔꯦꯅꯦ ꯑꯗꯨꯗ ꯑꯩꯁꯦ ꯌꯥꯝꯅ ꯅꯨꯡꯉꯥꯏꯇ꯭ꯔꯕ ꯍꯣꯏ ꯑꯗꯨꯗ ꯑꯗꯩꯗꯤ ꯀꯥꯟꯅꯗꯦꯗ ꯃꯁꯤꯗꯤ ꯇꯨꯝꯃꯒꯦꯅ ꯊꯦꯡꯁꯨ ꯊꯦꯡꯖꯜꯂꯛꯑꯦꯅ ꯑꯗꯨꯝ ꯇꯨꯝꯈ꯭ꯔꯕ
ꯑꯣ
ꯑꯗꯨ ꯃꯣꯏ ꯍꯌꯦꯡ ꯀꯩꯅꯣ ꯁꯦꯃꯤꯐꯥꯏꯅꯦꯜꯒꯨꯝꯕꯗꯤ ꯌꯦꯡꯒꯅꯤ ꯁꯦꯃꯤꯐꯥꯏꯅꯦꯜꯁꯨ ꯃꯊꯪ ꯑꯣꯏꯔꯃꯅꯤꯅ ꯑꯗꯨꯒ
ꯑꯁꯤ ꯑꯁꯤ ꯉꯁꯤ ꯕꯥꯔꯣ ꯃꯈꯥꯏꯗ ꯀ꯭ꯋꯥꯔꯇꯔ ꯐꯥꯏꯅꯦꯜ ꯑꯃ ꯂꯩꯔꯦ
ꯑꯥꯎ
ꯑꯗꯨꯒ ꯍꯌꯦꯡꯒ ꯍꯪꯆꯤꯠꯀ ꯑꯃꯒ ꯂꯩꯔꯤ
ꯑꯧ ꯑꯗꯣ ꯁꯦꯃꯤꯐꯥꯏꯅꯦꯜ ꯇꯧꯗꯣꯏ ꯅꯠꯇ꯭ꯔꯣ
ꯑꯗꯨꯒ ꯁꯦꯃꯤ ꯐꯥꯏꯅꯦꯜ ꯁꯦꯃꯤ ꯐꯥꯏꯅꯦꯜꯁꯦ ꯀꯩꯅꯣꯗꯨꯝ ꯑꯣꯏꯣꯏ ꯆꯥꯗ ꯃꯥꯜꯂꯦ ꯃꯟꯗꯤꯔꯗꯒꯤ ꯗ
ꯍꯣꯏ ꯑꯗꯨꯒ ꯀꯩꯅꯣ ꯁꯦꯃꯤꯐꯥꯏꯅꯦꯜ ꯐꯥꯏꯅꯦꯜꯕꯨꯗꯤ ꯌꯦꯡꯒꯅꯤ ꯁꯨꯃꯥꯏꯅ ꯇꯧꯗꯦꯕ ꯑꯩꯅ ꯌꯦꯡꯉꯤꯕꯗꯨ ꯀꯩꯅꯣ ꯑꯣꯏꯗꯕꯒꯤ ꯍꯥꯏꯗꯤ ꯃꯣꯏꯒꯤ ꯀꯩꯅꯣ ꯑꯣꯏꯗꯕ ꯆꯦꯟꯅꯜꯗꯨ ꯑꯣꯏꯗꯕꯒꯤꯀꯣ ꯀꯩꯅꯣ ꯇꯧꯕꯗꯣ ꯅꯨꯡꯉꯥꯏꯇꯦ ꯃꯌꯥꯝꯅ ꯀꯩꯅꯣ ꯉꯥꯡꯗ ꯕꯀꯤꯅꯦ ꯏꯪꯁ ꯉꯥꯡꯗꯕꯦ
ꯀꯔꯝꯕ ꯋꯦꯁꯥꯏꯁꯤ ꯌꯦꯡꯉꯅꯣ
ꯀꯩꯅꯣꯃ ꯍꯥꯏꯕꯅꯦ ꯑꯩ ꯀꯥꯎꯈ꯭ꯔꯦ ꯃꯣꯏ ꯉꯔꯥꯡ ꯀꯩꯅꯣꯅ ꯑꯩꯈꯣꯏꯒꯤ ꯏꯃꯥꯟꯅꯕꯁꯤꯡꯅ ꯀꯩꯅꯣ ꯊꯥꯕꯤꯔꯛꯄꯅꯦꯕ ꯑꯩꯉꯣꯟꯗ ꯑꯗꯨꯗ ꯌꯦꯡꯉꯣꯅ ꯑꯗꯨꯝ ꯀꯩꯅꯣ ꯍꯥꯏꯗꯤ ꯀꯩꯅꯣꯗ ꯐ꯭ꯔꯤꯗ ꯌꯦꯡꯕꯅꯤꯅꯅꯦ ꯑꯗꯨꯝ ꯀꯩꯅꯣꯗ ꯆꯪꯉꯒ ꯑꯗꯨꯒꯤ ꯅꯨꯡꯉꯥꯏꯇꯦꯕ ꯌꯥꯝꯅ ꯍꯥꯏꯗꯤ ꯃꯔꯣꯟꯗꯣ ꯈꯪꯗꯕꯒꯤꯀꯣ ꯁꯨꯝ ꯍꯥꯏꯗꯤ ꯅꯨꯡꯉꯥꯏꯇꯦꯗꯅ ꯑꯗꯨ
ꯃꯑꯣꯣꯡ ꯈꯪꯗꯕ ꯌꯦꯡꯕꯗ ꯅꯨꯡꯉꯥꯏꯇꯕꯅꯤꯗ
ꯍꯣꯏ ꯑꯗꯨꯗꯨꯅ ꯍꯌꯦꯡ ꯀꯩꯅꯣ ꯀꯔꯥꯏꯗ ꯀꯃꯥꯏꯅ ꯌꯦꯡꯕ ꯌꯥꯕꯅꯣ ꯈꯛ ꯊꯤꯔꯒ ꯑꯃꯨꯛ ꯌꯦꯡꯁꯤꯔꯥꯅ ꯈꯜꯂꯦ ꯑꯗꯨ ꯅꯪ ꯆꯥꯛꯇꯤ ꯆꯥꯛꯇꯤ ꯆꯥꯔꯣꯏꯗ꯭ꯔꯣ
ꯆꯥꯛ ꯆꯥꯒꯅꯤ ꯆꯥꯛ ꯊꯥ ꯇꯣꯛꯑꯒ ꯆꯠꯀꯗꯣꯏꯅꯤ
ꯑꯣ ꯅꯦꯠꯇ꯭ꯔꯥ ꯍꯜꯖꯤꯦ
ꯎꯝ
ꯎꯝ ꯀꯅꯥꯒ ꯂꯩꯔꯤꯅꯣ
ꯀꯣꯝ ꯂꯩ
ꯍꯥꯥ
ꯅꯪ ꯅꯊꯟꯗ ꯂꯩꯔꯕ ꯍꯧꯖꯤꯛꯁꯦ
ꯑ ꯏꯊꯟꯗ ꯏꯊꯟꯗ ꯍꯥꯏꯇꯥꯔꯗꯤꯥꯛ ꯊꯪꯅꯕ ꯀꯥꯕꯨꯗꯤ ꯃꯤ ꯂꯩꯕ
ꯍꯣꯏ ꯑꯗꯨ ꯅꯪ ꯅꯪ ꯀꯥꯗꯩ ꯅꯪ ꯅꯥꯊꯟꯗ ꯂꯩ
ꯑꯥ ꯏꯊꯟꯇ ꯂꯩ
ꯑꯣ ꯅꯪ ꯆꯥꯛ ꯊꯣꯡꯗꯣꯛꯑꯃ
ꯏꯃꯥꯟꯅꯕ ꯑꯃ ꯏꯃꯥꯟꯅꯕ ꯑꯃ ꯏꯃꯥꯟꯅꯕ ꯑꯃ ꯊꯦꯡꯉꯝꯃꯦ ꯏꯃꯥꯟꯅꯕ ꯃꯥꯅ ꯊꯕꯛ ꯉꯥꯛꯇꯥꯛ ꯆꯠꯄꯒꯤ
ꯑꯣ ꯄꯦꯡꯉꯣꯝꯕꯕ
ꯅꯪꯗꯤ ꯉꯁꯤ ꯀꯩꯀꯩ ꯏꯟꯖꯥꯡꯗꯣ
ꯍꯣꯏ
ꯌꯦꯟꯖꯥꯡꯁꯦ ꯑꯃꯨꯛ ꯑꯃꯨꯛ ꯍꯋꯥꯏ ꯊꯣꯡꯖꯤꯜꯂꯝꯃꯦ ꯊꯨꯅꯕꯅ
ꯑꯣ
ꯅꯪꯗꯤ ꯀꯩꯀꯩ ꯀꯃꯥꯏꯅ ꯇꯧ ꯉꯁꯤ ꯀꯩꯀꯩ ꯆꯠꯇꯕ ꯂꯩꯒꯦ꯫
ꯉꯅꯨꯡꯁꯤꯁꯤ ꯂꯩꯇꯦ ꯊꯕ ꯈꯔ ꯇꯧꯒꯗꯕ ꯈꯔ ꯂꯩꯔꯦꯗꯒꯤ ꯀꯩꯅꯣ ꯍꯥꯏꯇꯥꯔꯦꯅꯦ꯫
ꯑꯣ
ꯎꯝ ꯊꯕꯛ ꯈꯂꯥꯛ ꯍꯤꯡꯒꯗꯕꯈꯩꯒꯤ ꯀꯩꯅꯣ ꯑꯣꯏꯕ ꯄꯥꯔꯁꯣꯅꯦꯜ ꯑꯣꯏꯕ ꯊꯕꯛ ꯈꯔ ꯑꯗꯨꯗꯣ ꯂꯣꯏꯁꯤꯟ ꯊꯜꯂꯅꯤ ꯑꯗꯨꯒ ꯆꯥꯛ ꯆꯥꯊꯣꯛꯑꯅꯤ꯫ ꯊꯣꯡꯉꯒ ꯆꯥꯊꯣꯛꯑꯅꯤ ꯉꯔꯥꯡ ꯅꯨꯃꯤꯗꯥꯡꯁꯦ ꯆꯥꯛꯁꯦ꯫ ꯑꯩꯁꯦ ꯅꯨꯃꯤꯗꯥꯡ ꯆꯥꯛ ꯌꯥꯝ ꯆꯥꯗꯕꯅꯦꯕ꯫ ꯉꯔꯥꯡꯁꯨ ꯑꯗꯨꯝ ꯉꯔꯥꯡꯁꯤꯅ ꯇꯟ ꯍꯧꯔꯒ ꯑꯣꯏꯅ ꯆꯥꯔꯦꯕ ꯑꯩꯁꯦ꯫ ꯉꯔꯥꯡꯁꯦ ꯇꯟ ꯑꯣꯏꯅ ꯆꯥꯈ꯭ꯔꯦꯕ ꯉꯁꯤ ꯌꯥ ꯍꯧꯧꯔꯛꯄꯗ ꯆꯥꯛ ꯈꯔ ꯂꯥꯡꯒꯨꯝ ꯇꯧꯋꯦ ꯑꯗꯨꯝ ꯄꯨꯛꯁ ꯏꯍꯥꯡ ꯍꯥꯡꯒꯨꯝ ꯇꯧꯕꯑꯗꯨꯣ꯫ ꯑꯗꯣ ꯍꯧꯖꯤꯛ ꯀꯩꯅꯣ ꯇꯧꯔꯅꯤ ꯉꯥꯏꯍꯥꯛ ꯂꯩꯔꯒ ꯕ꯭ꯔꯦꯛꯐꯥꯁ ꯁꯦꯝꯃꯒ ꯆꯥꯊꯣꯛꯑꯅꯤ꯫ ꯑꯩꯒꯤ ꯏꯃꯥꯟꯅꯕ ꯑꯃꯒ ꯑꯩꯒ ꯂꯩꯕꯅꯦꯕ
ꯎꯝ
ꯃꯥꯗꯣ ꯍꯧꯒꯠꯇꯔꯤꯌꯦ ꯑꯗꯨꯅ ꯑꯩꯁꯦ꯫ ꯑꯩꯅ ꯈꯤꯇꯪ ꯉꯜꯂꯦ ꯃꯥꯗꯣ ꯊꯦꯡꯉꯦ ꯍꯧꯒꯠꯇ꯭ꯔꯦ ꯇꯨꯝꯃꯤꯕ꯭ꯔꯥ ꯀꯩꯅꯣ
ꯎꯝ
ꯑꯗꯨ ꯅꯪꯗꯤ ꯄꯨꯡ ꯀꯌꯥꯗꯩ ꯆꯠꯇꯣꯏꯕ
ꯄꯨꯡꯁꯦ ꯍꯧꯖꯤꯛ ꯅꯤꯄꯥꯥꯟ ꯃꯈꯥꯏ ꯍꯦꯜꯂꯦ ꯄꯨꯡ ꯃꯥꯄꯜ ꯃꯈꯥꯏ ꯑꯗꯨꯗꯥꯋꯥꯏꯗ ꯆꯠꯠꯇꯧꯕ ꯃꯥꯜꯂꯤ꯫
ꯑꯣ ꯑꯣ ꯑꯗꯒꯤ ꯅꯪ ꯄꯨꯡ ꯀꯌꯥꯗ ꯍꯜꯂꯛꯇꯣꯏꯅꯣ ꯍꯣꯔꯦꯟꯗꯦ꯫
ꯄꯨꯡꯁꯦ ꯆꯞ ꯆꯥꯕꯤ ꯍꯥꯏꯕꯗꯤ ꯉꯝꯗꯦ꯫
ꯑꯣ ꯏꯚꯤꯅꯤꯡꯒꯨꯝꯕꯗꯤ ꯇꯥꯗꯣꯏꯕ
ꯏꯚꯅꯤꯡꯒꯤ ꯊꯥꯔꯅꯦ꯫
ꯑꯣ
ꯍꯜꯂꯛꯑꯁꯨ ꯄꯨꯡ ꯑꯍꯨꯝ ꯑꯍꯨꯝ ꯑꯍꯨꯝ ꯃꯇꯨꯡ ꯃꯔꯤ ꯃꯇꯨꯡ ꯑꯗꯨꯃꯥꯏꯅ
ꯑꯣ ꯑꯍꯣꯏ ꯀꯟꯅ ꯀꯟꯅ ꯍꯣꯠꯅꯔꯣ ꯊꯕꯛꯁꯨ ꯍꯣꯠꯅꯗꯕ ꯌꯥꯗꯦ ꯅꯠꯇ꯭ꯔꯥ
ꯃꯥꯅꯦ꯫
ꯑꯣ ꯃꯊꯪ ꯀꯩꯅꯣꯗ ꯊꯣꯛꯂꯛꯄꯗ ꯊꯦꯡꯅꯔꯁꯦ ꯑꯩ ꯌꯨꯝ ꯊꯣꯛꯂꯛꯄꯗ
ꯑꯣ ꯊꯦꯡꯅꯁꯤ ꯊꯦꯡꯅꯁꯤ꯫
ꯅꯣꯏ ꯀꯩꯅꯣꯗꯨꯗꯤ ꯑꯃ ꯀꯩꯅꯣ ꯅꯃꯥꯟꯅꯕꯗꯨꯅ ꯀꯔꯝ ꯀꯥꯟꯗ ꯃꯥꯗꯤ꯫ ꯄꯨꯡ ꯀꯌꯥ ꯑꯗꯨꯝꯅ ꯃꯥꯟꯅꯗ ꯍꯠꯇꯣꯏꯔꯣ ꯇꯥꯏꯃꯤꯡꯁꯦ ꯍꯥꯏꯗꯤ ꯍꯜꯂꯛꯄ ꯃꯥꯟꯅꯗꯣꯏꯔꯥ ꯅꯠꯇ꯭ꯔꯒ ꯃꯥꯅꯒ ꯍꯥꯟꯅ ꯍꯜꯂꯛꯇꯣꯏꯔꯥ
ꯑꯣ ꯃꯥꯗꯤ ꯊꯦꯡꯅꯜꯂ ꯈꯜꯂꯛꯀꯜꯂꯦ ꯃꯣꯏꯗꯤ꯫
ꯑꯣ ꯊꯦꯡꯅ ꯍꯥꯏꯁꯤ ꯅꯨꯃꯤꯗꯥꯡ ꯑꯣꯏꯗꯣꯏꯅꯦꯕ꯫
ꯅꯨꯃꯤꯗꯥꯡ ꯃꯣꯏꯗꯤ ꯄꯨꯡ ꯅꯤꯄꯥꯟ ꯃꯈꯥꯏ ꯅꯤꯄꯥ ꯃꯈꯥꯏ ꯑꯅꯤ ꯊꯦꯡꯕꯗꯤ ꯊꯦꯡꯉꯦ꯫ ꯅꯨꯃꯤꯗꯥꯡꯔꯁꯨ ꯍꯜꯂꯛꯦꯗ ꯃꯣꯏꯗꯤ꯫
ꯑꯣ ꯑꯗꯨ ꯅꯣꯏꯗꯤ ꯅꯣꯏꯗꯤ ꯀꯥ ꯑꯃꯗ ꯑꯗꯨꯝ ꯍꯥꯏꯗꯤ ꯅꯣꯏꯗꯤ ꯀꯥ ꯑꯝꯗ ꯂꯩꯃꯤꯟꯅꯩꯅꯦꯗꯅꯀꯣ꯫ ꯑꯗ ꯀꯩꯅꯣꯗꯤ ꯑꯗꯨꯝ ꯁꯣꯒꯨꯝꯕꯗꯤ ꯑꯗꯨꯝ ꯑꯃꯃꯝ ꯄꯥꯏꯅꯔꯤꯔꯣ ꯀꯃꯥꯏꯅ ꯇꯧꯔꯤꯅꯣ
ꯁꯣꯁꯦ ꯑꯃꯇꯪ ꯄꯥꯏꯗ ꯑꯩꯈꯣꯏꯅꯤꯒꯤ꯫ ꯏꯃꯥꯟꯅꯕ ꯂꯨꯅ ꯇꯤꯟꯅꯅꯕꯅꯤꯅ ꯑꯗꯨꯕꯨꯗꯤ꯫
ꯑ ꯑꯗꯨꯝ ꯍꯥꯏꯗꯤ ꯑꯩꯅ ꯍꯥꯏꯗꯤ ꯇꯥꯏꯃꯤꯡꯒꯨꯝꯕ ꯃꯥꯟꯅꯗꯕ ꯌꯥꯏꯦꯗꯅ ꯀꯥꯗ ꯍꯜꯂꯛꯄ ꯑꯗꯨꯒꯤ꯫
ꯁꯣꯖꯦ ꯑꯃꯇꯪ ꯄꯥꯏꯅꯔꯒ ꯊꯝꯃꯝꯕꯗꯣ꯫
ꯑꯣ ꯑꯗꯨꯝ ꯀꯩꯅꯣꯗ꯫ ꯄꯨꯅꯗꯕ ꯍꯣ ꯑꯗꯨꯅꯦ ꯑꯩꯅ ꯍꯪꯉꯤꯁꯦ ꯄꯨꯅꯈ꯭ꯔꯗꯤ ꯑꯃꯨꯛ ꯐꯔꯛ꯫ ꯍꯥꯏꯗꯅꯀꯣ ꯑꯃꯅ ꯑꯃꯨꯛ ꯍꯥꯏꯗꯤ ꯁꯨꯝ꯫ ꯀꯩꯅꯣ ꯁꯝꯇꯥꯏꯝꯁ ꯆꯪꯉꯛꯄ ꯈꯣꯠꯄ ꯌꯥꯎꯕ ꯑꯗꯒꯤ ꯇꯥꯏꯃꯤꯡ ꯃꯥꯟꯅꯛꯇ꯭ꯔꯕꯗꯣ꯫
ꯑꯥ꯫
ꯍꯣꯏ ꯍꯣꯏ ꯑꯗꯨꯃꯥꯏꯅ ꯇꯧꯔꯕꯨꯗꯤ ꯐꯩꯌꯦ꯫
ꯑꯗꯨꯗꯤ ꯑꯅꯤ ꯄꯥꯏꯁꯤꯜꯂꯨꯔꯗꯤ ꯑꯅꯤ ꯄꯥꯏꯁꯟ ꯑꯅꯤ ꯄꯥꯏꯁꯟꯗ꯭ꯔꯁꯨ ꯑꯃꯇꯪ ꯄꯥꯏꯔꯒꯗꯤ꯫ ꯑꯩꯈꯣꯏ ꯄꯨꯅꯕ ꯈꯣꯠꯅꯕꯗꯤ ꯇꯧꯗꯦ ꯄꯨꯅ ꯈꯣꯠꯅꯕ ꯇꯧꯔꯒꯗꯤ ꯃꯇꯝꯗꯣ ꯇꯥꯏꯃꯤꯡꯗꯣ ꯈꯦꯠꯅꯩꯗꯅ꯫
ꯍꯣꯏ꯫
ꯑꯃꯅ ꯑꯃꯨꯛ ꯆꯠꯈꯤꯅꯤ ꯑꯃꯅ ꯑꯃꯨꯛ ꯍꯜꯂꯛꯀꯅꯤ ꯑꯗꯨꯗꯤ ꯇꯥꯏꯃꯤꯡꯅ ꯈꯦꯠꯅꯔꯅꯤꯅ ꯊꯝꯃꯝꯃꯕꯅꯤ꯫
ꯍꯣꯏ ꯍꯣꯏ꯫ ꯉꯁꯤꯗꯤ ꯀꯩꯅꯣꯗꯤ ꯇꯧꯕ꯭ꯔꯥ ꯅꯣꯡꯗꯤ ꯇꯥꯕ꯭ꯔꯣ ꯀꯃꯥꯏꯅ ꯇꯧꯔꯤꯅꫭ꯫
ꯉꯁꯤ ꯅꯣꯡ ꯈꯔꯒ ꯈꯤꯛꯏ꯫
ꯅꯨꯡꯁꯥꯗꯤ ꯁꯥꯕ꯭ꯔꯕ ꯍꯥꯏꯗꯤ ꯅꯣꯡ꯫ ꯊꯦꯛꯑꯒ ꯅꯨꯡꯁꯥ ꯊꯥꯕꯁꯨ ꯂꯩꯇꯅꯥ ꯅꯠꯇ꯭ꯔꯒꯅ ꯑꯗꯨꯝ ꯃꯪꯉꯒ ꯀꯩꯅꯣ꯫
ꯆꯣꯡꯆꯥꯛ ꯁꯥꯗꯤ ꯁꯥꯏꯌꯦ ꯅꯣꯡ ꯌꯥꯝ ꯀꯟꯅ ꯇꯥꯕ ꯅꯠꯇꯕꯅꯤꯅ꯫ ꯑꯣꯝ ꯆꯥꯛꯅꯔꯒ ꯑꯃ ꯂꯩꯕꯗꫭ꯫
ꯍꯣꯏ ꯏꯆꯝ ꯖꯝ ꯇꯥꯊꯣꯛꯈꯤꯗꯕꯗꯣ꯫
ꯑꯗꯨ꯫
ꯖꯝ ꯖꯝ ꯇꯥꯊꯣꯛꯈꯤꯗꯕꯗꯨꯀꯣ ꯑꯗꯨꯃꯥꯏꯅ ꯇꯥꯊꯣꯛꯈ꯭ꯔꯗꯤ ꯈꯔꯁꯨ꯫ ꯐꯒꯗꯕ ꯅꯠꯇ꯭ꯔꯒꯗꯤ ꯀꯩꯅꯣ ꯇꯧꯕ꯫ ꯈꯣ ꯑꯗꯨꯒ ꯁꯨꯝ ꯑꯣꯝ ꯆꯥꯛꯅꯩ ꯑꯩꯈꯣꯏꯁꯨ ꯉꯔꯥꯡꯗꯤ ꯌꯥꯝ ꯀꯟꯅ ꯑꯣꯝ ꯆꯥꯛꯅꯕ꯫ ꯏꯡ ꯇꯥꯂꯩꯏꯒꯤꯕꯒꯤ ꯉꯁꯤ ꯁ‌ꯦ꯫ ꯈꯤꯇꯪ ꯁꯥꯕꯗꯤ ꯃꯥꯜꯂꯦ ꯁꯥꯒꯠꯂꯛꯑꯦ ꯈꯤꯇꯪ ꯍꯧꯔꯛꯄꯗꯒꯤ꯫
ꯍꯣꯏ ꯐꯔꯦ ꯐꯔꯦ ꯑꯗꯨꯗꯤ꯫
ꯍꯣꯏ ꯍꯣꯏ ꯅꯪ ꯊꯕꯛ ꯑꯩꯁꯨ ꯊꯕꯛ ꯑꯝꯇ ꯂꯣꯏꯁꯤꯟꯈꯤꯒꯦ꯫
ꯑꯣ ꯍꯣꯏ ꯐꯖꯅ ꯂꯩꯊꯣꯛꯑꯣ꯫
ꯑꯥ꯫